ꯍꯜꯂꯣ ꯀꯩꯗꯧꯔꯤꯅꯣ ꯀꯩꯗꯧꯔꯤ ꯅꯣ
ꯑꯂꯥꯕꯨꯝ
ꯑꯥꯎ ꯇꯥꯏꯌꯦ ꯇꯥꯏꯌꯦ ꯆꯥꯛ ꯆꯥꯔꯕꯣ ꯅꯣꯏꯅꯤꯗꯤ
ꯆꯥꯔꯦ ꯆꯥꯔꯦ
ꯀꯩ ꯏꯟꯁꯥꯡ ꯆꯥꯕ꯭ꯔꯣ ꯇꯥꯗꯕ꯭ꯔꯣ
ꯍꯥ ꯍꯥ ꯍꯥ
ꯇꯥꯗꯕ꯭ꯔꯣ
ꯇꯥꯏꯌꯦ ꯇꯥꯏꯌꯦ ꯀꯕꯤ ꯏꯟꯁꯥꯡ ꯆꯥꯔꯦ ꯅꯪ
ꯑꯩꯗꯤ ꯊꯥꯎ ꯆꯥꯏꯗ
ꯎꯝ ꯍꯥꯎꯕꯅꯤꯍꯦ
ꯍꯣꯏ ꯍꯥꯎꯕꯅꯦ ꯍꯥꯎꯕꯅꯦ ꯌꯥꯝ ꯆꯥꯈ꯭ꯔꯦ ꯅꯪꯁꯨ ꯆꯥꯅꯤꯡꯕ꯭ꯔꯥ ꯌꯥꯝ ꯆꯥꯈ꯭ꯔꯦꯕ
ꯑꯁ ꯌꯥꯔꯦ ꯏꯇꯥꯎ
ꯁꯌ ꯎ ꯍꯥꯎꯕꯅꯦ ꯅꯪꯁꯨ ꯆꯥꯎ
ꯊꯥꯎꯅꯤꯅꯦ ꯈ꯭ꯋꯥꯏꯗꯒꯤ ꯍꯥꯎꯕ
ꯅꯪꯒꯤ
ꯀꯩ ꯍꯥꯏꯕ
ꯇꯥꯕ꯭ꯔꯨ
ꯍꯣꯏ ꯍꯣꯏ ꯇꯥꯏꯌꯦ
ꯑꯦꯖꯁ ꯇꯧꯕꯤꯔꯣꯅꯦ ꯑꯃꯥ ꯇꯥꯏꯌꯦ ꯇꯥꯏꯌꯦ ꯅꯨꯄꯤ ꯑꯃꯥ ꯑꯦꯖꯁ ꯇꯧꯔꯣꯅꯦ ꯅꯪꯒꯤ
ꯑꯥ ꯅꯪ ꯀꯔꯝꯕ ꯅꯨꯄꯤꯒꯤ ꯄꯥꯝꯕ꯭ꯔꯣ ꯀꯔꯝꯕ ꯅꯨꯄꯤ ꯄꯥꯝꯕꯔꯥ ꯍꯥꯏꯕꯅꯦ ꯑꯥ
ꯍꯥ ꯍꯥ
ꯇꯥꯗꯕ꯭ꯔꯣ ꯑꯁ ꯅꯪꯖꯤꯖꯨ ꯋꯥꯗꯣ ꯇꯥꯔꯒ ꯐꯖꯅ ꯍꯥꯏꯌꯣꯕ ꯀꯔꯝꯕ ꯅꯨꯄꯤ ꯄꯥꯝꯕꯔꯥ ꯍꯥꯏꯕ ꯋꯥ ꯇꯥꯗꯕ꯭ꯔꯣ
ꯇꯥꯏꯌꯦ ꯇꯥꯏꯌꯦ ꯇꯥꯏꯌꯦ ꯀꯔꯤ ꯀꯔꯤ ꯍꯥꯏꯌꯅꯤꯡ ꯕ꯭ꯔꯣꯅ ꯍꯥꯏꯌꯣ ꯕꯥꯅꯤꯒꯤ ꯃꯩꯇꯩꯂꯣꯟ ꯑꯁ
ꯋꯥ ꯐꯖꯅ ꯉꯥꯡꯉꯣ ꯑꯩꯅ ꯍꯥꯏꯕꯖꯦ ꯈꯥ ꯇꯥꯏꯀꯣ ꯍꯣꯏ ꯅꯨꯡꯉꯥꯏꯅ ꯑꯗꯨꯝ ꯂꯩꯌꯦꯅ
ꯍꯥꯌꯦꯡ ꯒ꯭ꯔꯨꯞꯇ ꯒ꯭ꯔꯨꯞꯒꯤ ꯃꯦꯁꯦꯁꯇꯁꯨ ꯔꯤꯄ꯭ꯂꯥꯏ ꯇꯧꯅꯦ ꯏꯇꯥꯎ
ꯀꯔꯤ ꯃꯦꯁꯦꯁ ꯍꯥꯏꯕ꯭ꯔꯣ
ꯌꯦꯡꯉꯣ ꯌꯦꯡꯉꯣ ꯑꯈꯣꯏꯒꯤ ꯒ꯭ꯔꯨꯞ ꯂꯩꯕꯗꯨ
ꯍꯣꯏ
ꯌꯦꯡꯉꯣ ꯌꯦꯡꯉꯣ ꯍꯣꯔꯦꯟ ꯕꯣꯜ ꯁꯥꯟꯅꯔꯁꯦ ꯁꯥꯟꯅꯥꯔꯁꯦꯔꯣ ꯄꯧꯒꯥꯏ ꯃꯦꯁꯦꯁ ꯊꯥ ꯂꯥꯎꯕ ꯃꯤꯗꯣ
ꯑꯁ ꯎꯋꯦ ꯑꯗꯨꯗꯤ ꯎꯋꯦ ꯑꯗꯣ ꯑꯩꯗꯤ ꯁꯪꯉꯔꯣꯏꯕ ꯍꯌꯦꯡꯗꯤ
ꯑꯗꯣ ꯀꯔꯤ ꯇꯧꯔꯁꯦꯔꯣ ꯁꯅꯔꯁꯦ
ꯑꯁ ꯁꯇ꯭ꯔꯗꯦꯒꯨꯝꯕꯗꯅ ꯁꯅ꯭ꯔꯁꯦ ꯑꯩ ꯍꯌꯦꯡꯗꯤ ꯌꯥꯔꯣꯏ ꯍꯪꯆꯤꯛ ꯑꯈꯣꯏ ꯑꯦꯛꯖꯥꯝ ꯍꯧꯔꯅꯤꯕ
ꯍꯌꯦꯡ ꯊꯕꯛ ꯂꯩꯕ꯭ꯔꯨ
ꯂꯩꯗꯦꯗ ꯑꯗꯣ ꯑꯩꯈꯣꯏ ꯍꯪꯆꯤꯠ ꯑꯦꯛꯖꯥꯝ ꯍꯧꯔꯅꯤꯕ ꯑꯗꯨꯒꯤ ꯍꯌꯦꯡꯗꯤ ꯔꯦꯁ ꯇꯧꯒꯦ ꯇꯧꯕ
ꯍꯜꯂꯣ ꯅꯪꯁꯨꯀꯣ ꯅꯪ ꯁꯦꯃꯦꯁꯇꯔ
ꯍꯧꯖꯤꯛ ꯍꯧꯖꯤꯛ ꯀꯔꯤ ꯑꯣ ꯀꯔꯤ ꯁꯦꯃꯤꯁꯇꯔ ꯇꯝꯕ꯭ꯔꯥ ꯅꯥ
ꯑꯩꯁꯦ ꯑꯩꯠ ꯁꯦꯃꯦꯁꯇꯔ ꯑꯦꯛꯖꯥꯝ ꯊꯥꯔꯅꯤꯅꯦ ꯏꯠꯁ ꯂꯣꯏꯔꯗꯤ ꯂꯣꯏꯔꯦꯅ
ꯂꯣꯏꯔꯅꯤꯅꯦ
ꯍꯥꯥ ꯑꯩꯠ ꯂꯣꯏꯔꯗꯤ ꯂꯣꯏꯔꯦ
ꯑꯦꯛꯖꯥꯝꯗꯣ ꯍꯥꯎ ꯍꯥꯎꯗꯤ ꯍꯥꯎꯗ꯭ꯔꯤꯀꯣ ꯍꯧꯖꯤꯛꯇꯤ
ꯍꯣꯏ ꯍꯥꯡ ꯆꯤꯠꯇꯒꯤ ꯍꯧꯔꯅꯦꯕ ꯍꯧꯔꯅꯤ
ꯀꯔꯤ ꯏꯁꯇ꯭ꯔꯤꯅꯣ ꯅꯪ ꯏꯇꯥꯎ
ꯑꯩꯁꯦ ꯁꯥꯏꯟꯁꯅꯤꯅ
ꯈꯪꯗ꯭ꯔꯦꯗ ꯄꯨꯟꯁꯤꯁꯦ ꯀꯃꯥꯏꯅ ꯇꯧꯁꯤꯔꯥ ꯈꯪꯗ꯭ꯔꯦ ꯅꯨꯄꯤ ꯊꯤꯁꯤ꯭ꯔ ꯈꯪꯗ꯭ꯔꯦ ꯅꯨꯄꯤ ꯈꯨꯟꯗ ꯆꯠꯂꯒ ꯂꯥꯎ ꯇꯧꯔꯁꯤꯔꯥ ꯈꯪꯗ꯭ꯔꯦ
ꯃꯣꯔꯣꯛ ꯃꯣꯔꯣꯛ ꯒꯤ ꯀꯣ ꯃꯣꯔꯣꯛ ꯌꯥꯝ ꯌꯥꯝ ꯊꯥꯔꯒ ꯇꯧꯔꯥꯁꯤꯔ ꯈꯪꯗ꯭ꯔꯦ
ꯅꯪꯗꯤ ꯌꯨꯝꯗ ꯌꯥꯝ ꯆꯥꯎ ꯆꯥꯎꯕ ꯐꯥꯝꯁꯨ ꯂꯩ
ꯑꯗꯨꯝ
ꯅꯪꯈꯣꯏꯒꯤ ꯐꯥꯔꯝ ꯂꯩꯕ꯭ꯔꯣ ꯏꯔꯥꯏ ꯂꯨꯋꯥꯡꯗ
ꯍꯣꯏ ꯂꯩꯌꯦ ꯂꯩꯌꯦ ꯍꯣꯏ
ꯀꯔꯤ ꯐꯥꯕꯅꯣ ꯀꯔꯤ ꯐꯥꯝꯅꯣ
ꯌꯥꯝ ꯆꯥꯎꯕ ꯅꯥꯠꯇꯦꯗꯥ ꯑꯗꯨꯝ ꯀꯣꯝꯂ ꯒꯨꯝ ꯑꯗꯨꯝ ꯊꯥꯕꯅꯤꯅ
ꯀꯩꯁꯨ ꯊꯥꯅꯤꯡꯉꯥꯏ ꯂꯩꯇꯦꯅ
ꯅꯥꯈꯣꯏꯗꯤ ꯄꯛꯅꯤꯛ ꯒꯨꯝꯕꯁꯨ ꯇꯃꯦꯡꯂꯣꯡꯗꯤ ꯌꯥꯝ ꯆꯠꯄ ꯏꯁꯇꯦꯇꯥꯗꯤ ꯑꯣꯏꯀꯣ
ꯑꯁ ꯃꯔꯛ ꯃꯔꯛ
ꯁꯥꯎꯗꯅꯦ ꯀꯥꯔꯤꯅꯣꯅꯦ
ꯅꯣꯏꯕꯨꯁꯨ ꯒ꯭ꯔꯨꯞ ꯂꯩꯅ ꯑꯩꯈꯣꯏꯒꯤ ꯒ꯭ꯔꯨꯞꯇ ꯅꯣꯏꯗꯤ ꯋꯥꯁꯨ ꯈꯛ ꯈꯔꯥ ꯀꯔꯤꯁꯨ ꯉꯥꯡꯗꯦ ꯑꯩꯈꯣꯏꯅ ꯒ꯭ꯔꯨꯞꯇ ꯑꯦꯟꯊꯣꯅꯤꯟ ꯒ꯭ꯔꯨꯞꯇꯨ ꯑꯗꯨꯗ ꯆꯠꯀꯦ ꯍꯥꯏꯔꯗꯤ ꯑꯗꯨꯗ ꯑꯗꯨꯝ ꯍꯥꯏꯌꯦꯅ ꯑꯗꯣ ꯀꯦꯝꯄꯤꯡꯒꯨꯝꯕ ꯆꯠꯁꯦ ꯍꯜꯂꯣ ꯀꯝꯕ ꯎꯗꯔꯣ ꯅꯪ ꯀꯔꯤꯁꯨ ꯍꯥꯏꯔꯛꯇꯦ ꯑꯩꯈꯣꯏ ꯑꯁ ꯑꯗꯨꯗꯣ ꯅꯅꯦ
ꯑꯩꯅ ꯐꯣꯟ ꯇꯧꯗ꯭ꯔꯗꯤ ꯅꯪꯗꯤ ꯁꯨꯛꯇꯧ ꯇꯧꯔꯣꯏ ꯈꯪꯉꯦ
ꯇꯧꯕꯅꯤꯅ ꯑꯩꯈꯣꯏꯗꯤ ꯂꯣꯏꯅ
ꯇꯧꯗꯦ ꯅꯪ ꯅꯪ ꯇꯧꯗꯦ ꯅꯪ ꯇꯧꯗꯦ ꯐꯣꯟ ꯁꯨ ꯄꯤꯛ ꯁꯨꯛ ꯄꯤꯛ ꯄꯤꯛ ꯇꯧꯗꯦ
ꯇꯑꯣ ꯅ ꯑꯗꯨꯝ ꯇꯧꯕꯗꯨꯗꯤ
ꯆꯩ ꯆꯥꯒꯅꯤ
ꯌꯥꯔꯦ ꯌꯥꯔꯦ ꯋꯥꯊꯤ ꯇꯧꯔꯅꯨ ꯎꯝ
ꯕꯣꯜ ꯌꯦꯡꯉꯤꯔꯣ ꯉꯁꯤꯗꯤ
ꯃꯁꯤꯕꯨ ꯌꯦꯡꯒꯅꯤ ꯍꯥꯏꯗꯤ ꯅꯪꯗꯤ
ꯑꯣ ꯌꯦꯡꯉꯅꯤ
ꯍꯤ ꯔꯣꯠ
ꯌꯦꯡꯒꯅꯤ ꯌꯦꯡꯒꯅꯤ
ꯑꯦꯛꯖꯥꯝ ꯂꯩꯕꯗꯣ ꯏꯁꯇꯗꯤ ꯇꯧꯋꯣ ꯎꯝ ꯐꯦꯜ ꯇꯧꯒꯅꯤ
ꯑꯁ ꯔꯥꯝꯕꯨꯗꯤ ꯀꯣꯟꯅ ꯈꯠꯅꯔꯁꯦ ꯇꯨꯒꯤ ꯋꯥꯔꯤꯗꯤ
ꯀꯔꯤꯌꯥ ꯑꯦꯞꯁ ꯀꯔꯤꯌꯥ ꯀꯔꯤꯌꯥꯒꯤ
ꯅꯦ ꯍꯥꯏꯕ
ꯀꯔꯤꯌꯥ ꯀꯤ ꯌꯥꯔꯦ ꯌꯥꯔꯦ
ꯅꯣꯏꯗꯤ ꯆꯥꯛ ꯆꯥꯗ꯭ꯔꯤꯕꯣ
ꯍꯨꯝ
ꯅꯣꯏꯗꯤ ꯆꯥꯛ ꯆꯥꯗ꯭ꯔꯤꯕ꯭ꯔꯣ
ꯆꯥꯔꯦ ꯆꯥꯔꯦ
ꯄꯋꯥꯗꯤ ꯂꯩꯕ꯭ꯔꯣ ꯂꯩꯇꯕ꯭ꯔꯣ
ꯂꯩꯌꯦ ꯂꯩꯌꯦ ꯀꯤꯠꯆꯦꯟꯗ ꯂꯩꯌꯦ ꯀꯤꯠꯆꯦꯟꯗ
ꯃꯥꯗꯤ ꯀꯔꯤ ꯇꯧꯕ꯭ꯔꯥ ꯍꯧꯖꯤꯛ ꯃꯥ ꯃꯥ ꯃꯥꯗꯤ ꯃꯥ ꯅꯨꯄꯤꯕꯨ ꯀꯣꯜ ꯇꯧꯗ꯭ꯔꯣ
ꯄꯨꯋꯥꯏꯔꯣ
ꯑꯣꯏ
ꯇꯧꯋꯦ ꯇꯧꯋꯦ ꯑꯗꯣ ꯑꯦꯞꯁꯨ ꯄꯥꯏꯗꯣꯏꯕ ꯇꯧꯅꯤꯡꯗꯦ ꯍꯥꯏꯌꯦ ꯑꯦꯞꯁ
ꯑ ꯃꯥꯗꯤ ꯕꯣ ꯕꯣꯜꯗꯤ ꯌꯦꯡꯕ꯭ꯔꯣ ꯃꯥ
ꯍꯥ
ꯕꯣꯜꯗꯤ ꯌꯦꯡꯕ꯭ꯔꯣ ꯃꯥꯥꯗꯤ
ꯌꯦꯡꯉꯦ ꯌꯦꯡꯉꯦ ꯃꯥꯗꯤ ꯌꯥꯝ ꯏꯟꯇꯔꯦꯁ ꯑꯣꯏꯌꯦ ꯂꯩꯌꯦ
ꯑꯁ ꯐꯪꯗ꯭ꯔꯦꯗ ꯄꯨꯟꯁꯤꯁꯦ ꯋꯥꯔꯦꯅꯦ ꯇꯥꯎ ꯑꯦꯗꯥꯎ ꯇꯔ
ꯎꯝ
ꯋꯥ ꯋꯥꯉꯥ ꯇ ꯑꯣꯏꯔꯦ ꯄꯨꯟꯁꯤꯁꯦ ꯋꯥꯈꯜ ꯋꯥꯕꯀꯣ ꯋꯥꯈꯜ
ꯑꯩꯈꯣꯏ
ꯀꯔꯤ ꯀꯔꯤ ꯋꯥꯈꯟ ꯅꯪ ꯈꯟꯕ꯭ꯔꯣ ꯍꯥꯏꯌꯣ
ꯑꯁ ꯑꯗꯨꯗꯤ ꯊ ꯊꯃꯣꯏꯒꯤ ꯋꯥꯅꯤꯗ ꯑꯗꯨꯗꯤ ꯍꯥꯢ ꯍꯥꯏꯗꯣꯛꯄ ꯌꯥꯗꯦ
ꯊꯝꯃꯣꯏ ꯇꯥꯠꯁꯨ
ꯃꯣꯏ ꯇꯁ ꯀꯨꯝꯕꯁꯨ ꯇꯧꯕꯒꯤꯁꯨ ꯅꯠꯇꯦꯗ ꯑꯗꯨꯕꯨꯗꯤ
ꯅꯪꯒꯤ ꯏꯆꯤꯟ ꯏꯅꯥꯎꯗꯨꯗꯤ
ꯃꯁꯨ ꯂꯩꯌꯦꯗ ꯑꯩꯁꯨ ꯂꯩꯌꯦ ꯑꯗꯨꯝ ꯂꯩꯌꯦ ꯆꯥꯛ ꯂꯣꯏꯔꯒ ꯍꯤꯞꯄꯒ ꯂꯩꯌꯦ ꯃꯥꯁꯨ ꯆꯥꯛ ꯂꯣꯏꯔꯒ ꯑꯗꯨꯝ ꯍꯤꯞꯄꯔꯒ ꯂꯩꯌꯦ ꯑꯗꯨꯝ ꯀꯩꯁꯨ ꯇꯧꯅꯤꯡꯉꯥꯏ ꯂꯩꯇ꯭ꯔꯦꯅ ꯑꯗꯨꯒꯤ ꯎꯝ
ꯃꯥꯗꯨꯁꯨ ꯕꯤ ꯑꯦ ꯂꯣꯏꯕ꯭ꯔꯣ ꯏꯇꯥꯎ
ꯍꯣꯏ ꯃꯥꯁꯨ ꯂꯣꯏꯈ꯭ꯔꯦ
ꯍꯩꯆ
ꯂꯣꯢꯔꯒ ꯍꯟꯗꯛ ꯖꯦ ꯁꯤꯌꯅ ꯂꯣꯢꯕꯀꯣ ꯖꯨꯟꯗ ꯃꯣꯏꯗꯤ ꯂꯣꯏꯈ꯭ꯔꯦꯕ
ꯑꯣꯢ
ꯗꯨꯒꯤ ꯊꯣꯡꯉꯕ ꯎꯝ
ꯑꯥꯎ
ꯍꯥꯎ
ꯍꯌꯦꯡ ꯍꯪꯆꯤꯛ ꯉꯁꯤꯁꯦ ꯃꯟꯗꯦ ꯇ꯭ꯌꯨꯁ ꯇ꯭ꯌꯨꯁꯗꯦꯅꯤꯀꯣ ꯑꯥ ꯍꯌꯦꯡ ꯕꯤꯅꯦꯁꯇꯦ ꯉꯁꯤ ꯇ꯭ꯌꯨꯁꯇꯦ ꯑꯣꯏꯕ꯭ꯔꯣ ꯍ
ꯇꯥꯕ꯭ꯔꯣ
ꯇꯥꯏꯌꯦ ꯇꯥꯏꯌꯦ
ꯊꯝ ꯊꯝꯃꯒꯦꯀꯣ ꯑꯗꯨꯗꯤ ꯑꯩ ꯏꯔꯨꯒꯦ
ꯌꯥꯔꯕ꯭ꯔꯣ ꯊꯝꯕ ꯌꯥꯔꯕ꯭ꯔꯣ
ꯍꯣꯏ ꯊꯝꯃꯒꯦ ꯍꯣꯏ ꯍꯣꯏ ꯏꯔꯨꯔꯒꯦꯀꯣ ꯍꯣꯏ ꯍꯣꯏ ꯀꯣꯟꯅ ꯋꯥꯔꯤ ꯁꯥꯁꯦ ꯑꯃꯨꯛ
ꯍꯥꯥ
ꯑꯃꯅ ꯋꯥꯔꯤ ꯁꯥꯁꯦꯕ ꯑꯃꯨꯛ ꯇ ꯇꯥꯕ꯭ꯔꯣ ꯍꯜꯂꯣ
ꯍꯜꯂꯣ
ꯊꯝ ꯊꯝꯃꯒꯦ ꯊꯝꯃꯒꯦꯀꯣ
ꯎꯝ
ꯎꯝ ꯎꯝ
ꯊꯝꯃꯣ